ꯑꯩ
ꯑꯩꯒꯤ ꯐꯣꯟꯁꯦ ꯁꯥꯕꯅ ꯁꯤꯗꯧꯔꯦ ꯍꯧꯖꯤꯛꯇꯤ ꯄꯣꯈꯥꯏꯒꯗꯧꯔꯦ
ꯏꯁꯤꯡꯗ ꯂꯨꯄꯣ
ꯑ ꯂꯨꯞꯄ ꯌꯥꯗꯦ ꯑꯩꯒꯤ ꯁꯝꯁꯦ ꯌꯥꯗ꯭ꯔꯦ ꯍꯟꯗꯛꯇꯤ ꯈꯣꯏꯕꯅ ꯈꯣꯏꯕꯅ ꯀꯈꯠꯕꯒꯤ
ꯅꯅꯣ ꯅꯅꯣ ꯄ꯭ꯂꯁꯤ ꯌꯥ ꯇꯥꯎ
ꯀꯌꯥ ꯀꯌꯥ ꯄꯤ ꯖꯥꯠꯅꯣ ꯑꯗꯨꯗꯣ
ꯈꯪꯗꯦꯗ ꯀ꯭ꯋꯥꯀꯩꯊꯦꯜꯗꯗꯤ ꯂꯤꯁꯤꯡ ꯀꯌꯥꯅꯣ ꯁꯥꯡꯕꯗꯨ ꯂꯤꯁꯤꯡ ꯃꯔꯤꯒꯨꯝꯕ ꯑꯅꯤ ꯑꯅꯤ ꯆꯥꯝꯃꯉꯥꯒꯨꯝꯕ ꯂꯧꯕ ꯃꯐꯝꯁꯨ ꯂꯩ ꯃꯥꯜꯂ
ꯑꯩꯒꯤꯗꯤ ꯑꯩꯒꯤ ꯎꯝ ꯁꯣꯜꯖꯔ ꯐꯥꯎ ꯌꯧꯗ꯭ꯔꯦ ꯑꯗꯨ ꯁꯣꯜꯖꯔ ꯐꯥꯎ ꯉꯇꯅꯦ
ꯉꯍꯥꯟ ꯑꯏꯩꯅ ꯁꯤꯗ ꯇꯤꯡꯍꯟꯕꯗꯣ ꯀꯩꯅꯣꯈꯛ ꯀꯩꯅꯣ ꯂꯧꯏꯤꯅꯦ ꯂꯤꯁꯤꯡ ꯑꯅꯤ ꯆ꯭ꯔꯦ
ꯆꯅꯤꯄꯥꯜ ꯂꯧꯋꯤꯅꯦ ꯂꯤꯁꯤꯡ ꯑꯅꯤ ꯆꯅꯤꯄꯥꯜ
ꯀꯩꯅꯣꯗ ꯂꯩꯕꯗꯨꯗꯨꯔꯣ
ꯍꯣꯏ ꯈꯨꯟꯒꯤ ꯂꯩꯕ꯭ꯔꯣ
ꯃꯥ ꯍꯟꯗꯛ ꯍꯧꯖꯤꯛꯀꯥꯟꯁꯦ ꯂꯩꯇ꯭ꯔꯕꯣ
ꯑꯗꯨ ꯂꯩꯇ꯭ꯔꯦ ꯌꯥꯝ ꯇꯦꯟꯅ ꯀꯛꯊꯠꯂꯒ ꯑꯩꯅ ꯁꯥꯡꯅ ꯂꯥꯛꯄ ꯃꯇꯝꯗ ꯑꯁꯤꯗꯤ ꯌꯥꯝ ꯁꯥꯡꯉꯤꯅꯦ ꯁꯥꯡꯃꯟꯕꯒꯤ ꯑ ꯌꯥꯝ ꯁꯥꯡꯉꯦ ꯑꯗꯣ ꯂꯤꯁꯤꯡ ꯑꯅꯤ ꯆꯅꯤꯄꯥꯟ ꯄꯤꯔꯛꯑꯣ ꯍꯥꯏꯅ ꯍꯥꯏꯔꯛꯄ ꯑꯗꯨꯒꯤ ꯑꯩꯅ ꯀꯛꯊꯠꯂꯗꯤ ꯈꯔ ꯄꯩꯁꯥꯗꯣ ꯇꯥꯕꯤꯒꯗ꯭ꯔꯥ ꯍꯥꯏꯅ ꯀꯛꯊꯠꯂꯦ ꯇꯦꯟ ꯇꯦꯟ ꯀꯛꯊꯠꯂꯒ ꯇꯧꯕ ꯂꯣꯏꯕ ꯃꯇꯝꯗ ꯀꯌꯥꯔ ꯍꯥꯡꯉꯒ ꯂꯤꯁꯤꯡ ꯑꯅꯤ ꯆꯅꯤꯄꯥꯜꯗꯣ ꯄꯤꯔꯛꯑꯣ ꯍꯥꯏꯌꯦ ꯑꯗꯨꯒꯤ ꯄꯤꯈ꯭ꯔꯥꯕꯅꯦ
ꯑꯩ ꯑꯩꯁꯨ ꯅꯍꯥꯟꯗ ꯑꯗꯨꯃꯥꯏꯅ ꯇꯧꯕꯗꯣ ꯑꯗꯨꯝ ꯇꯥꯕꯅꯤꯅꯦ ꯃꯣꯏꯗ ꯇꯧꯕꯗꯣ
ꯀꯤꯌꯥꯅꯣ ꯅꯪ ꯂꯧꯕꯗꯨ
ꯂꯤꯁꯤꯡ ꯑꯅꯤꯒ ꯆꯥꯇꯔꯨꯛꯂ ꯆꯥꯃꯉꯥꯔ ꯀꯥꯎꯈ꯭ꯔꯦ
ꯑꯩꯅ ꯇꯧ ꯍꯥꯟꯅ ꯇꯧꯕ ꯃꯇꯝꯗꯗꯤ ꯈꯔ ꯍꯣꯡꯅ ꯇꯧꯕꯤꯕꯅꯦꯕ
ꯃꯣꯏꯁꯤꯁꯨ ꯍꯦꯟꯃꯟꯒ꯭ꯔꯦ
ꯌꯥꯝꯃꯜꯂꯦ ꯏꯝꯐꯥꯜꯗꯗꯤꯀꯣ ꯑꯗꯨ ꯀꯩꯅꯣꯗꯗꯤ ꯇꯝꯄꯥꯛꯇꯗꯤ ꯃꯣꯏꯅ ꯀꯩꯅꯣ ꯇꯧꯔꯒ ꯁꯝ ꯌꯥꯝ ꯁꯥꯡꯕꯗꯣ ꯇꯜꯂꯦ ꯃꯆꯨꯁꯨ ꯊꯥꯛꯑꯦ ꯑꯗꯨꯒ ꯃꯆꯨꯒ ꯑꯗꯨ ꯇꯧꯕꯗꯣ ꯂꯤꯁꯤꯡ ꯑꯅꯤꯒ ꯀꯌꯥꯅꯣ ꯍꯥꯏꯌꯦ ꯁꯤ ꯃꯥꯏꯒꯤ ꯕꯨꯛꯇꯨꯗ ꯌꯦꯡꯉꯗꯤ ꯎꯕꯅꯦ ꯍꯦꯛ ꯍꯦꯛ ꯁꯥꯔꯦ ꯁꯥꯔꯦ ꯁꯥꯔꯦ ꯇꯥꯕ꯭ꯔꯣ
ꯍꯣꯏ
ꯂꯝꯒꯤ ꯎꯆꯤꯗꯨꯗꯤ ꯐꯥꯎꯅꯗ꯭ꯔꯣ
ꯐꯥꯎꯅꯗꯦ
ꯀꯃꯥꯏꯅ ꯇꯧꯔꯤꯖꯥꯠꯅꯣ ꯊꯕꯛ ꯆꯤꯟꯕꯟꯕꯗꯒꯤ ꯌꯥꯗꯦ ꯍꯥꯏꯅ ꯍꯥꯏꯍꯧꯕꯅꯦꯕ ꯃꯥꯁꯨ
ꯆꯤꯜꯂꯦ ꯆꯤꯜꯂꯦ ꯌꯥꯝꯅꯥ ꯐꯥꯎꯅꯕ ꯃꯇꯝ ꯂꯩꯇꯦ
ꯀꯩꯅꯣ ꯇꯧꯔꯗꯤ ꯊꯧꯅꯥ ꯁꯦꯟ ꯍꯥꯏꯕ ꯇꯥꯔꯦ ꯌꯥꯝꯃꯤꯗꯅꯀꯣ ꯅꯪꯁꯨ
ꯑꯥ
ꯊꯕꯛ ꯌꯥꯝꯃꯦ ꯍꯥꯏꯕ ꯅꯠꯇ꯭ꯔꯣ ꯍꯟꯗꯛ
ꯌꯥꯝꯃꯦ
ꯅꯨꯃꯤꯠ ꯑꯃꯗ ꯇꯔꯥꯑꯃꯨꯛ ꯂꯩꯔꯝꯒꯅꯤꯅꯦ ꯊꯕ
ꯂꯩꯌꯦ
ꯉꯁꯥꯏꯗꯣ ꯀꯔꯣꯛꯑꯣ ꯍꯣꯏ ꯉꯁꯥꯏ ꯀꯔꯣꯝ ꯀꯔꯣꯝ ꯃꯥꯏꯀꯥꯏꯗ ꯇꯧ ꯅ ꯊꯕꯛ ꯇꯧꯒꯦꯅꯦ
ꯇꯧꯗꯦꯗ
ꯑꯗꯨꯗꯤ ꯊꯕꯛ ꯂꯣꯏꯁꯤꯟꯕ ꯑꯃꯨꯛ ꯌꯥꯝ ꯊꯨꯋꯦꯗꯅ
ꯄꯣꯛꯇꯕꯁꯨ ꯌꯥꯎꯕꯅꯤꯅ ꯃꯣꯏꯗꯣ ꯃꯥꯅꯦ ꯑꯍꯨꯝꯃꯗꯤ ꯑꯣꯏꯧꯔꯛꯎꯅꯦ
ꯇꯔꯨꯛ ꯇꯔꯦꯠꯗꯤ ꯊꯕꯛ ꯂꯣꯏꯅꯃꯛꯗꯤ ꯀꯩꯅꯣ ꯑꯣꯏꯌꯣ ꯍꯥꯏꯕ ꯌꯥꯗꯕꯅꯤꯅ ꯎꯄꯥꯏ ꯂꯩꯇꯦ ꯗꯨꯕꯨꯗꯤ ꯃꯤꯠꯁꯦ ꯅꯥꯕ ꯍꯧꯔꯦ ꯉꯁꯤꯗꯤ ꯍꯜꯂꯒ ꯀꯩ ꯏꯟꯁꯥꯡ ꯆꯥꯗꯣꯏꯕ
ꯈꯪꯗꯦ ꯑꯨꯁꯣꯏ ꯑꯃꯨꯛ ꯆꯥꯔꯒꯦ ꯀꯩꯅꯣꯗꯨꯒ ꯁꯧꯒ꯭ꯔꯤꯒꯤ ꯋꯥꯏꯖꯥꯔꯗꯣ ꯊꯥꯛꯑꯒ ꯆꯥꯒꯦ
ꯑꯩꯗꯤ
ꯅꯨꯄꯤ ꯑꯃꯅ ꯄꯣꯔꯛꯄ ꯇꯃꯦꯡꯂꯣꯡ ꯑꯦ ꯀꯩꯅꯣꯗꯒꯤ
ꯑꯩꯗꯣ ꯀꯩꯅꯣꯠ ꯑꯩꯗꯤ ꯁꯥ ꯆꯥꯒꯦ ꯁꯤ
ꯁꯥꯁꯤꯁꯨ ꯆꯥꯅꯤꯡꯗ꯭ꯔꯦ ꯁꯥ ꯃꯅꯝ ꯉꯥꯛꯇ ꯉꯥꯏꯔꯦ ꯁꯥ ꯆꯥꯃꯟꯕꯒꯤ ꯑꯤꯁ ꯅꯨꯄꯤ ꯑꯃꯗ ꯑꯩꯈꯣꯏꯒꯤ ꯅꯨꯄꯤꯗꯣ
ꯎꯝ
ꯑꯉꯥꯡꯒꯤ ꯐꯤꯔꯣꯜ ꯂꯩꯔꯤꯉꯥꯏ ꯂꯤꯁꯤꯡ ꯑꯃ ꯊꯥꯔꯛꯑꯣ ꯒꯥꯏꯅ ꯍꯥꯏꯔꯛꯏꯅꯦ ꯏꯁ ꯄꯩꯁꯥ ꯌꯥꯝꯆꯪꯒ꯭ꯔꯦ ꯍꯥꯔꯤꯀꯥꯟꯁꯤꯗ ꯅꯣꯡꯃꯗꯁꯨ ꯑ ꯑꯍꯝ ꯍꯟꯖꯥꯡ ꯍꯥꯎꯕ ꯆꯥꯔꯣ ꯍꯥꯏꯅ ꯊꯥꯔꯛꯄ ꯌꯥꯏ ꯍꯥꯏꯌꯦꯅꯦ ꯃꯥꯒꯤꯗꯤ ꯌꯥꯝ ꯂꯥꯏꯅꯍꯥꯏ
ꯑꯁ ꯃꯥꯒꯤ ꯑꯃꯣꯛ ꯊꯥꯗꯣꯏꯕ
ꯊꯥꯎ ꯍꯌꯦ ꯑꯩꯅ ꯀꯔꯥꯏꯗꯒꯤꯗꯣ ꯍꯧꯖꯤꯛꯀꯥꯟ ꯄꯩꯁꯥ ꯐꯥꯎ ꯊꯣꯛꯇ꯭ꯔꯤ ꯀꯥꯟꯁꯤꯗ
ꯅꯣꯛꯅꯤꯡꯉꯦ ꯅꯍꯥꯟꯗꯨꯁꯨ ꯂꯥꯛꯑꯦ ꯂꯥꯛꯑꯒ ꯀꯩꯩꯅꯣꯗ ꯑꯣꯇꯣ ꯊꯧꯕ ꯃꯤꯗꯨꯗ ꯂꯨꯄꯥ ꯆꯥꯝꯃꯉꯥ ꯍꯪꯉꯦ ꯃꯆꯥ ꯊꯤꯜꯂꯥꯛꯑꯦ ꯄꯩꯁꯥ ꯑꯝꯇ ꯂꯩꯇꯦ ꯂꯨꯄꯥ ꯆꯥꯝꯃꯉꯥ ꯄꯤꯕꯤꯗ꯭ꯔꯥꯗꯤ ꯌꯥꯔꯣꯏ ꯍꯥꯏꯅ ꯐꯣꯟ ꯇꯧꯔ ꯂꯩꯔꯝꯃꯦ ꯑꯗꯣ ꯂꯩꯇ꯭ꯔꯥꯗꯤ ꯊꯥꯕꯤꯔꯒꯦ ꯍꯥꯏꯅ ꯊꯥꯔꯛꯄꯅꯦꯕ ꯑꯗꯨ ꯊꯥꯔꯛꯄꯗꯨ ꯑꯩꯗꯤ ꯍꯦꯟꯖꯥꯡ ꯅꯥꯄꯤ ꯂꯩꯕꯤꯔꯒ ꯆꯠꯀꯗ꯭ꯔꯥꯅ ꯈꯜꯂ ꯂꯩꯕꯅꯦꯕ ꯑꯗꯨꯒ ꯑꯩꯒꯤ ꯐꯣꯟ ꯌꯥꯗꯦ ꯅꯞꯇ꯭ꯔꯥꯗꯤ ꯌꯥꯔꯣꯏ ꯍꯥꯏꯅ ꯆꯠꯈꯤꯌꯦ
ꯑꯂꯨ ꯀꯦꯖꯤ ꯑꯅꯤ ꯈꯛꯇꯪ ꯂꯧꯕꯤꯔꯒ
ꯑꯣꯡ
ꯃꯣꯏ ꯌꯨꯝ ꯃꯊꯛꯇ ꯂꯩꯕꯗꯨ
ꯑꫭ
ꯄꯤꯅꯤꯉꯥꯏ ꯂꯩꯕ ꯖꯥꯠꯅꯦ ꯄꯣꯠ ꯂꯧꯕꯒꯤ ꯑꯩꯗꯤ ꯄꯩꯁꯥ ꯂꯩꯇꯦ ꯑꯉꯥꯡ ꯊꯤꯜꯂꯛꯄꯒꯤ ꯍꯥꯏꯅ ꯐꯖꯅ ꯍꯥꯏ ꯍꯦꯟꯖꯥꯡꯁꯨ ꯄꯨꯔꯛꯇꯦ ꯑꯗꯣ ꯁꯧꯒ꯭ꯔꯤ ꯁꯧꯒ꯭ꯔꯤꯒ ꯎꯁꯣꯏ ꯄꯨꯔꯛꯄ ꯑꯗꯨ ꯑꯩꯗꯤ ꯃꯥꯅ ꯄꯨꯔꯛꯄꯖꯥꯠꯅꯦꯅ ꯂꯩꯔꯝꯕꯅꯦꯕ
ꯑꯗꯨꯒ ꯑꯗꯨ ꯁꯧꯒ꯭ꯔꯤꯒ ꯎꯁꯣꯏꯁꯨ ꯏꯃꯥꯟ ꯊꯥꯕꯤꯕꯅꯦ ꯍꯥꯏꯌꯦ ꯏꯟꯁꯥꯡ ꯀꯔꯤꯁꯨ ꯄꯨꯔꯛꯇꯦ ꯌꯨꯝꯗꯒꯤ ꯂꯥꯛꯑꯒ
ꯃꯥꯗꯒꯔꯤ ꯂꯥꯕ ꯑꯗꯨꯗꯦ
ꯃꯆꯥ ꯈꯛ ꯊꯤꯟꯕ ꯂꯥꯛꯄ ꯑꯣꯏꯔꯝꯒꯅꯤꯗꯅ ꯃꯆꯥ ꯈꯥꯛꯇꯨ ꯄꯨꯔꯒ ꯂꯥꯛꯑꯦ ꯕꯁꯀꯦꯠꯇ ꯄꯨꯔꯒ
ꯑꯩꯒꯤꯁꯨ ꯎꯁꯣꯏꯗꯣ ꯑꯆꯧꯕ ꯊꯥꯔꯛꯄ ꯌꯥꯕꯅꯦ ꯍꯥꯏꯁꯨ ꯍꯥꯏꯕꯤꯔꯛꯇ꯭ꯔꯒ ꯍꯥꯢꯌꯦ ꯍꯥꯏꯕꯤꯔꯛꯇ꯭ꯔꯗꯤ ꯄꯨꯔꯛꯅꯤꯡꯉꯥꯏ ꯂꯩꯇꯦ ꯍꯥꯏꯕ ꯂꯩꯔꯝꯒꯅꯤ
ꯆꯧꯕꯗꯨ ꯀꯩꯅꯣ ꯇꯧꯔꯛꯑꯣ ꯍꯥꯏꯅ ꯑꯃꯥ ꯑꯈꯣꯏ ꯌꯨꯝ ꯃꯅꯥꯛꯇ ꯂꯩꯇꯕ ꯑꯆꯧꯕ ꯖꯥꯠꯇꯣ ꯑꯗꯨ ꯊꯥꯔꯛꯑꯣ ꯍꯥꯏꯕꯅꯦ ꯑꯗꯨꯒ ꯃꯉꯣꯟꯗ ꯂꯧꯕ ꯆꯠꯂꯎ ꯍꯥꯏꯅ ꯅꯍꯥꯟꯅ ꯍꯥꯏꯈ꯭ꯔꯕꯅꯦ ꯑꯗꯣ ꯏꯃꯥꯗ ꯍꯥꯏꯔꯛꯑꯦ ꯍꯥꯏꯌꯦ
ꯑꯈꯣꯏꯒꯤ ꯃꯅꯤꯡꯗ ꯂꯩꯕꯗꯣ ꯍꯥꯎꯕꯅꯤꯅꯦ ꯑꯗꯨꯅ
ꯁꯥꯡꯅ ꯀꯨꯏꯅ ꯊꯝꯕ ꯌꯥꯗꯦꯕ ꯑꯗꯣ ꯀꯨꯏꯅ ꯊꯝꯅꯤꯡꯉꯥꯏꯅꯤ ꯏꯟꯖꯥꯡ ꯑꯁ ꯏꯟꯖꯥꯡ ꯈꯛꯇ ꯂꯩꯔꯒ ꯆꯥꯕꯅꯤꯅ ꯂꯤꯁꯤꯡ ꯑꯃ ꯍꯦꯜꯂꯦ ꯍꯞꯇꯥ ꯑꯃꯗ ꯏꯟꯖꯥꯡꯒꯤ ꯆꯠꯂꯤꯁꯤ ꯁꯦ ꯑꯗꯨꯒꯤꯅꯦ ꯑꯩꯅ ꯍꯧꯖꯤꯛ ꯄꯩꯁꯥ ꯃꯤꯉꯣꯟꯗ ꯄꯤꯊꯣꯛꯅꯤꯡꯉꯥꯏ ꯃꯌꯥꯝ ꯂꯩꯔꯒ ꯂꯩꯔꯤꯁꯤ ꯍꯤꯟꯖꯥꯡ ꯂꯩꯕꯗꯅꯤ
ꯑꯩ ꯑꯩꯗꯤ ꯉꯁꯥꯏ ꯂꯤꯁꯤꯡ ꯑꯃ ꯁꯤ ꯀꯩꯅꯣꯗꯒꯤ ꯆꯔꯥꯡꯗꯒꯤ ꯂꯧꯕꯅꯦꯕ ꯆꯔꯥꯡꯗꯣ ꯈꯪꯕ꯭ꯔꯣ
ꯀꯔꯤ ꯆꯥꯔꯅꯣ ꯑꯩ ꯈꯪꯗꯦ
ꯆꯔꯥꯡꯅꯤꯗꯅ ꯑꯩꯈꯣꯏꯒꯤ ꯒ꯭ꯔꯨꯞꯇꯒꯤ ꯆꯔꯥꯡ ꯑꯃꯗꯣ ꯆꯔꯥꯡꯗꯣ ꯈꯪꯗꯕ꯭ꯔꯣ ꯆꯔꯥꯡꯗꯒꯤ ꯂꯤꯁꯤꯡ ꯑꯃ ꯅꯍꯥꯟꯗ ꯄꯨꯈꯤꯕꯅꯦ ꯉꯁꯥꯏꯗꯣ ꯊꯥꯕꯤꯈ꯭ꯔꯦ ꯑꯃꯨꯛꯀ
ꯢꯁꯥꯁꯨ ꯑꯁ ꯀꯩꯅꯣꯒꯤ ꯁꯦꯟꯗꯣꯏꯒꯤ ꯂꯧꯕꯤꯕꯗꯣ ꯑꯗꯨ ꯁꯤꯡꯗ꯭ꯔꯗꯤ ꯌꯥꯔꯔꯣꯏ ꯅꯨꯄꯤ ꯑꯃ ꯉꯔꯥꯡ ꯅꯥꯅꯥꯛꯇ ꯂꯥꯛꯑ ꯂꯩꯕ ꯅꯨꯄꯤꯗꯨꯗ ꯂꯤꯁꯤꯡ ꯃꯉꯥ ꯂꯧꯕꯗꯨ ꯂꯤꯁꯤꯡ ꯑꯍꯨꯝ ꯄꯤꯗ꯭ꯔꯤꯕꯅꯤ ꯍꯪꯁꯨ ꯍꯪꯉꯛꯇꯦ
ꯅꯍꯥꯟꯗ ꯀꯥꯔꯤ ꯊꯥꯗꯔ ꯃꯃꯤꯠꯇꯣ ꯁꯦꯝꯒꯦꯅ ꯂꯤꯁꯤꯡ ꯑꯅꯤꯔ ꯑꯍꯨꯝꯔꯥ ꯌꯦꯡꯕꯤꯒꯗꯕꯅꯦ ꯍꯌꯦꯡ ꯑꯩꯉꯣꯟꯗ ꯅꯃꯪꯗ ꯃꯪꯒꯅꯨ ꯍꯥꯢꯒꯤꯕꯅꯦ ꯑꯩꯅ
ꯑꯗꯣ ꯑꯩꯉꯣꯟꯗ ꯑꯩꯅ ꯄꯤꯒꯗꯕ ꯂꯤꯁꯤꯡ ꯑꯍꯨꯝꯗꯨꯒ ꯂꯤꯁꯤꯡ ꯑꯃ ꯑꯅꯤꯗꯤ ꯍꯥꯞ ꯍꯥꯞꯀꯗꯝꯅꯤ ꯍꯥꯏꯅ ꯑꯩꯉꯣꯟꯗꯁꯨ ꯍꯥꯏꯔꯛꯏꯅꯤ
ꯀꯔꯤ ꯇꯩꯕꯅꯣ ꯈꯪꯗ꯭ꯔꯦ ꯉꯔꯥꯡꯗꯣ ꯂꯥꯛꯄꯗꯣ ꯃꯃꯥꯏꯗꯣ ꯏꯈꯨꯏ ꯈꯨꯏꯔꯒ ꯂꯣꯏ ꯆꯤꯡꯖꯤꯜꯂ ꯂꯩꯌꯦ ꯅꯣꯛ ꯊꯣꯔꯥ ꯀꯥꯟꯁꯤꯗ ꯃꯃꯥꯏꯁꯤ ꯃꯃꯤꯠꯀꯤ ꯃꯄꯥꯗꯣ ꯂꯣꯏ ꯈꯨꯏꯔꯦ ꯀꯔꯤꯅꯣ ꯈꯪꯗꯦ ꯑꯍꯟꯒꯤ ꯇꯥꯢꯞꯇ
ꯊꯕꯛ ꯇꯧꯗꯕꯤ ꯀꯨꯏꯅ ꯂꯩꯔꯒ ꯑꯗꯨꯗ ꯈꯛꯇ ꯂꯩꯔꯒ ꯌꯨꯝꯗ ꯂꯥꯛꯑꯒ ꯅꯨꯡꯁꯥꯗ ꯆꯠꯄꯅꯤꯅ ꯆꯠꯄꯒꯤ ꯑꯣꯏꯔꯝꯒꯅꯤ ꯅꯨꯡꯁꯥꯗ ꯁꯨꯛ ꯊꯣꯛ ꯊꯣꯛꯇꯕꯤ ꯑꯗꯨꯗ ꯂꯩꯔꯒ ꯑꯁ ꯋꯥꯔꯦꯗ ꯅꯪꯒꯟ ꯅꯥꯕ ꯅꯥꯕꯒꯤ ꯂꯣꯢꯔꯦ ꯁꯤꯒꯗꯧꯔꯦ ꯍꯩ ꯆꯥꯛ ꯌꯦꯟꯁꯥꯡ ꯊꯣꯡꯕ ꯂꯣꯏꯈ꯭ꯔꯗꯤ ꯊꯕꯛꯁꯦ ꯈꯔ ꯁꯪꯉꯅꯤ ꯅꯣꯏ ꯊꯕꯛ ꯃꯐꯝꯗꯨꯗꯤ ꯀꯔꯝ ꯀꯔꯝꯕ ꯅꯨꯃꯤꯠꯇ ꯊꯕꯥꯛ ꯆꯦꯟꯒꯦ
ꯈꯪꯗꯦꯗ ꯁꯤꯅꯤꯡ ꯔ ꯆꯤꯂꯒꯅꯤ ꯁꯤꯅꯤꯡꯗꯗꯤ ꯇꯒꯅꯤ
ꯀꯌꯥ ꯀꯌꯥꯗꯤ ꯂꯥꯀꯦ ꯅꯨꯃꯤꯠꯇ
ꯌꯥꯝ ꯂꯥꯛꯇꯦꯗ ꯍꯧꯖꯤꯛꯀꯥꯟꯁꯦ ꯑꯗꯨꯒꯤ ꯐꯝꯃ ꯂꯩꯔꯤꯅꯤ
ꯉꯍꯥꯟ ꯇꯧꯔꯤꯁ ꯅꯪ ꯍꯣꯡꯈ꯭ꯔꯕꯣ
ꯑꯣꯈꯔꯦ
ꯅꯍꯥꯟ ꯇꯧꯕ ꯃꯐꯝꯗꯤ ꯀꯩꯗꯧꯔꯒꯦ
ꯇꯧꯅꯤꯡꯗ꯭ꯔꯕ
ꯑꯗꯨ ꯃꯅꯥꯛꯇꯔꯥ ꯍꯟꯗꯛ ꯂꯩꯕꯁꯨ
ꯎꯝ
ꯍꯥꯏꯔꯛꯇ꯭ꯔꯣ
ꯍꯣꯢꯗ
ꯀꯅꯥ ꯀꯅꯥ ꯂꯩ ꯅꯪ ꯈꯪꯕ ꯃꯤ ꯂꯩꯍꯧꯔꯤꯕꯣ
ꯂꯩꯇ꯭ꯔꯦ
ꯄꯩꯁꯥ ꯁꯧꯕꯗꯤ ꯑꯥ
ꯅ ꯂꯥꯛ꯭ꯔꯦ ꯍꯧꯖꯤꯩꯗꯤ ꯃꯣꯏ ꯑꯗꯨꯁꯇ